ꯑꯣ ꯆꯦ ꯇꯥꯔꯦ ꯇꯥꯔꯦ
ꯇꯥꯔꯕꯣ
ꯑꯧ ꯇꯥꯔꯦ ꯇꯥꯔꯦ
ꯆꯥꯛ ꯊꯣꯡꯉꯕ ꯅꯪꯕꯣ
ꯆꯥꯛꯄꯨꯗꯤ ꯊꯣꯡꯉꯦ ꯆꯥꯕꯨꯗꯤ ꯆꯥꯗ꯭ꯔꯤ ꯈꯔ ꯉꯁꯥꯏꯗ ꯊꯦꯡꯅ ꯆꯥꯕꯗꯨꯗ
ꯎꯝ ꯀꯩ ꯏꯟꯁꯥꯡ ꯆꯥ ꯑꯥ ꯊꯣꯡꯉꯥꯕ
ꯈꯣꯢ ꯍꯤꯟꯖꯥꯡ ꯀꯥꯡꯁꯣꯏ ꯊꯣꯡꯖꯜꯂꯦ ꯆꯦ ꯑꯣꯏꯗꯤ ꯆꯥꯔꯕꯣ ꯍꯥꯥ ꯑꯥ
ꯂꯨꯍꯣꯡꯕꯒꯤ ꯀꯥꯕꯣꯛ ꯑꯃ ꯂꯩꯔꯝꯕ ꯑꯗꯣ ꯆꯥꯔꯝꯕꯥ
ꯑꯣ ꯍꯣ
ꯍꯥꯏꯗꯤ ꯆꯥꯛ ꯑꯗꯨꯝ ꯌꯥꯝ ꯉꯟꯅꯁꯨ ꯆꯥꯕ ꯑꯣꯏꯗꯦ ꯌꯥꯝ ꯊꯦꯡꯅꯁꯨ ꯆꯥꯕ ꯑꯣꯏꯗꯦ ꯑꯗꯨꯝ ꯂꯣꯏꯔ ꯀꯥꯟꯗꯀꯣ
ꯑꯥ
ꯆꯥꯛ ꯂꯣꯏꯔꯦ ꯆꯥꯔ ꯁꯤꯔꯒ ꯍꯥꯏꯅꯔ ꯆꯥꯕꯗꯣ ꯑꯗꯨꯃꯥꯏꯅ ꯆꯥꯏ ꯑꯗꯨꯒ ꯢꯟꯁꯥꯡꯁꯦ ꯈꯤꯇꯪ ꯆꯤ ꯂꯥꯎꯕ ꯑꯃ ꯇꯧꯔꯒꯅꯅꯦ ꯑꯩ ꯏꯅꯥꯎꯄꯤ ꯍꯣꯏꯒꯅꯦ ꯑꯩꯈꯣꯏꯒꯁꯦ ꯑꯗꯨꯝ ꯊꯥꯡꯅꯔ ꯆꯥꯏꯑꯦꯕ ꯆꯥꯛꯁꯦ ꯃꯥꯡꯒꯣꯟꯗ ꯁꯨꯃꯥꯡꯗꯒ ꯆꯥꯗꯣꯏꯅꯦ ꯑꯩꯈꯣꯏ
ꯍꯣꯏ ꯅꯛꯅꯥꯕꯅꯤꯅꯀꯣ ꯅꯨꯄꯤꯁꯨ ꯌꯥꯝꯕꯅꯤꯅ ꯅꯨꯡꯉꯥꯏꯅꯤ
ꯎꯝ ꯅꯨꯡꯉꯥꯏꯌꯦ ꯑꯗꯨꯅꯅꯦ ꯑꯁ ꯁꯥꯒ ꯁꯥꯕꯒꯀꯣ
ꯑꯥ ꯑꯗꯣ ꯉꯁꯤ ꯌꯥꯝ ꯁꯥꯕ ꯃꯥꯜꯂꯦ ꯅꯣꯏ ꯑꯗꯣꯝꯗ ꯑꯩꯈꯣꯏ ꯁꯤꯗꯗꯤ ꯅꯨꯡꯁꯥꯐꯧ ꯊꯣꯛꯇꯦ
ꯎꯝ ꯈꯪꯗꯦ ꯑꯩꯈꯣꯏꯁꯤꯗꯤ ꯑꯗꯨꯝ ꯁꯥꯔ ꯂꯩꯔꯦ ꯅꯣꯡ ꯇꯥꯗꯕꯒꯤ ꯑꯣꯝ ꯆꯥꯛꯅꯕꯅꯦ ꯅꯨꯡꯁꯥꯒꯤ ꯁꯥꯕꯅꯦ
ꯑꯣ ꯑꯩꯈꯣꯏ ꯁꯤꯗꯗꯤ ꯑꯃ ꯋꯦꯗꯔ ꯇꯨꯝꯕ ꯌꯥꯝ ꯅꯨꯡꯉꯥꯏꯕꯗꯣ
ꯑꯥ
ꯑꯗꯨ ꯑꯣꯏꯌꯦ ꯉꯁꯤꯗꯣ
ꯎꯝ ꯋꯦꯗꯔ ꯅꯨꯡꯉꯥꯏꯕꯒꯁꯦ ꯐꯪꯖꯗ꯭ꯔꯦ ꯑꯩꯈꯣꯏꯗꯤ
ꯑꯗꯩ ꯏꯃꯥꯟꯅꯕꯤ ꯑꯃꯅ ꯍꯥꯏꯔꯛꯄ ꯌꯥꯝ ꯁꯥꯏꯌꯦꯅ
ꯎꯝ ꯍꯣꯏ ꯑꯗꯨ ꯌꯥꯝ ꯁꯥꯏꯌꯦ ꯍꯥꯏꯕꯗꯤ ꯑꯁꯨꯃꯥꯏꯅ ꯁꯥꯔꯝꯒꯅꯤꯒ ꯑꯦꯛꯁꯄꯦꯛ ꯇꯧꯗꯕꯗꯣ ꯑꯩꯗꯤ
ꯍꯣ ꯍꯣꯢ
ꯁ꯭ꯋꯦꯇꯔꯒ ꯄꯨꯔ ꯂꯥꯛꯑꯦꯅꯦ ꯍꯥꯏꯕ ꯑꯩ ꯏꯅꯥꯎꯄꯥꯁꯤꯅ ꯑꯁ ꯃꯅꯤꯄꯨꯔꯗꯗꯤ ꯅꯣꯡ ꯈꯤꯇꯪ ꯇꯥꯔꯀꯥꯟꯗ ꯑꯗꯨꯝ ꯏꯪꯕꯅꯤ ꯅꯣꯡꯅ ꯁꯨꯛꯇꯥ ꯇꯥꯔꯛꯈꯤꯗ꯭ꯔꯦ ꯑꯩ ꯂꯥꯛꯄꯗꯒꯤ ꯑꯗꯨꯅ ꯑꯩꯁꯨ ꯁ꯭ꯋꯦꯇꯔꯒ ꯄꯨꯔꯥ ꯂꯥꯛꯏꯅꯦꯀꯣ ꯑꯗꯨꯒ ꯂꯣꯏꯔꯦ ꯁꯥꯕꯗ ꯁꯤꯋꯥꯏꯗ
ꯑꯣ ꯆꯦꯗꯤ ꯃꯄꯥꯟꯗ ꯂꯩꯕ ꯆꯍꯤ ꯀꯌꯥꯃꯨꯛ ꯁꯨꯔꯒꯦ
ꯑꯩꯗꯣ ꯆꯍꯤ ꯃꯉꯥ ꯇꯔꯨꯛꯃꯨꯛ ꯁꯨꯔꯝꯃꯥꯗꯧ ꯃꯥꯜꯂꯦ
ꯑꯣ ꯀꯨꯏꯔꯦꯀꯣ ꯑꯗꯨꯗꯤ ꯎꯝ ꯑꯗꯣ ꯆꯦ ꯑꯦꯝ ꯑꯦꯜ ꯗꯤ ꯇꯝꯕꯗꯣ ꯑꯗꯨ ꯀꯣꯔꯁ ꯀꯌꯥꯒꯤ ꯑꯣꯏꯗꯣꯏꯅꯣ
ꯑꯩꯒꯤꯁꯦ ꯀꯩꯅꯣꯅꯦ ꯑꯥ ꯀꯣꯔꯁ ꯀꯌꯥꯒꯤ ꯍꯥꯏꯗꯤ ꯀꯩꯅꯣ ꯀꯩ ꯀꯣꯔꯁ ꯑꯣꯏꯗꯣꯏ ꯑꯁꯦꯡꯕꯗꯤꯅꯦ ꯆꯍꯤ ꯑꯥ ꯃꯔꯤꯃꯨꯛ ꯑꯣꯏꯒꯗꯕꯅꯦꯕ
ꯑꯥ
ꯑꯗꯨꯗ ꯆꯍꯤ ꯑꯅꯤ ꯇꯧꯔꯒ ꯑꯃ ꯏꯟꯇꯔꯟ ꯆꯠꯂꯦꯗꯅ ꯑꯗꯨꯏꯗꯨꯒ ꯏꯟꯇꯔꯟꯁꯦ ꯆꯠ ꯄ ꯂꯣꯏꯔꯒ ꯑꯩꯈꯣꯏꯅ ꯖꯣꯕꯇ ꯍꯥꯏꯗꯤ ꯑꯗꯨꯝ ꯍꯣꯁꯄꯤꯇꯥꯜꯗ ꯄꯨꯅ ꯄꯨꯅ ꯑꯗꯨꯝ ꯁꯦꯃꯤꯁꯇꯔ ꯑꯦꯛꯖꯥꯝ ꯑꯗꯨꯝ ꯇꯝꯊꯕꯤꯗꯣ ꯑꯗꯨꯃꯥꯏꯅ ꯇꯧꯕ ꯌꯥꯏꯑꯦꯕ
ꯑꯣ
ꯎꯝ ꯍꯥꯏꯕꯗꯤ ꯃꯦꯗꯤꯀꯦꯜꯒꯤ ꯇꯥꯝꯗꯗꯤ ꯍꯥꯏꯗꯤ ꯊꯤꯑꯣꯔꯤꯁꯨ ꯌꯥꯝ ꯃꯔꯨ ꯑꯣꯏ ꯑꯗꯨꯒ ꯄ꯭ꯂꯁ ꯄ꯭ꯔꯦꯛꯇꯤꯀꯦꯜꯁꯦ ꯌꯥꯝꯅ ꯃꯔꯨ ꯑꯣꯏꯌꯦꯕ ꯑꯗꯨꯅ ꯏꯟꯇꯔꯟꯒꯨꯝꯕꯗ ꯑꯦꯛꯁꯄꯔꯤꯌꯦꯟꯁꯁꯦ ꯇꯥꯟꯗꯕ ꯌꯥꯗꯦꯕ ꯍꯥꯢꯖꯕ ꯊꯤꯑꯣꯔꯤꯗꯣ ꯃꯌꯥꯝ ꯈꯪꯉꯒ ꯍꯌꯦꯡ ꯃꯤꯉꯣꯟꯗ ꯁꯔꯤꯟ ꯊꯤꯟꯕ ꯍꯩꯇ꯭ꯔꯗꯤ ꯌꯥꯗꯦꯗꯅ ꯀꯃꯥꯏꯅ ꯀꯩꯅꯣ ꯇꯧꯅꯤ ꯏ ꯆꯤꯡꯅꯤ ꯍꯥꯏꯕꯁꯦ ꯃꯤ ꯑꯗꯨꯒꯤꯁꯨ ꯑꯦꯡꯒꯜꯗꯣ ꯂꯩꯔꯤꯅꯤꯗꯅ ꯑꯗꯨ ꯍꯦꯛꯇ ꯊꯤꯜꯂꯒ ꯍꯦꯛꯇ ꯏꯗꯣ ꯂꯥꯛꯇꯣꯕ ꯅꯠꯇꯦꯕ ꯑꯗꯨꯃꯥꯏꯅ ꯃꯌꯥꯝ ꯑꯃ ꯂꯩꯕꯅꯤꯅ ꯄ꯭ꯔꯦꯛꯇꯤꯀꯦꯜꯁꯤꯁꯨ ꯌꯥꯝ ꯃꯔꯨ ꯑꯣꯏꯌꯦꯕ ꯑꯗꯨꯏꯗꯨꯅ ꯏꯟꯇꯔꯟꯒꯨꯝꯕꯁꯤꯗꯅꯦ ꯊꯥ ꯇꯔꯨꯛ ꯆꯍꯤ ꯑꯃ ꯆꯍꯤ ꯑꯃ ꯃꯈꯥꯏꯒ ꯑꯗꯨꯃꯥꯏꯅ ꯇꯧꯕ ꯌꯥꯎꯋꯦꯕ ꯑꯃꯥꯏꯅ ꯎꯝ ꯇꯧꯗꯣꯏꯅꯦ ꯃꯥꯏ ꯃꯥꯏ ꯀꯣꯔꯁꯇꯨꯒꯤ ꯃꯇꯨꯡ ꯏꯟꯅ
ꯑꯗꯨꯃꯥꯏꯅ ꯇꯧꯕ
ꯑꯣ
ꯀꯩꯁꯨ ꯅꯠꯇꯦꯗ
ꯂꯥꯏꯛꯄꯨ ꯄꯥꯕ ꯇꯟꯗ꯭ꯔꯗꯤꯅꯦ
ꯄ꯭ꯔꯣꯐꯦꯁꯟ ꯂꯥꯏꯟ ꯑꯃ ꯑꯣꯏꯅ ꯐꯖꯅ ꯆꯠꯂꯒ ꯇꯝꯍꯧꯕꯁꯦ
ꯑꯁ ꯑꯇꯣꯞ ꯑꯇꯣꯞꯄꯁꯨ ꯐꯔꯤꯅꯤꯅ ꯍꯥꯏꯕꯗꯤ ꯁꯤꯗ ꯇꯧꯔꯒ ꯍꯦꯛꯇ ꯀꯩꯅꯣ ꯇꯧꯅꯤ ꯍꯥꯏꯕꯁꯨ ꯂꯩꯇꯦ ꯃꯤ ꯃꯤꯗꯨꯗ ꯂꯩꯔꯦꯗꯅ ꯊꯕꯛ ꯍꯥꯏꯁꯤꯗꯤ ꯏꯁꯥꯅ ꯂꯣꯏꯃꯛ ꯍꯣꯠꯅꯗ꯭ꯔꯒꯗꯤ ꯌꯥꯄꯣꯟꯇꯦꯗ ꯑꯇꯣꯞꯄ ꯂꯥꯏꯟꯗꯁꯨ ꯂꯥꯏꯔꯤꯛꯄꯨ ꯄꯥ ꯇꯟꯗ꯭ꯔꯒꯗꯤ ꯊꯕꯛꯄꯨ ꯍꯥꯏꯗꯤ ꯁꯦꯟꯇ꯭ꯔꯦꯜꯒꯤ ꯑꯣꯏꯔꯣ ꯒꯃꯦꯟꯒꯤꯕꯨ ꯑꯣꯏꯔꯣ ꯑꯗꯨꯝ ꯍꯥꯏꯗꯤ ꯄꯥꯔꯒ ꯑꯗꯨꯝ ꯊꯥꯕ ꯌꯥꯏꯌꯦꯕ ꯇꯟꯗꯕ ꯃꯤꯒꯤꯗꯤ ꯅꯠꯇ꯭ꯔꯥ ꯊꯣꯏꯅꯩ ꯍꯧꯖꯤꯛꯀꯥꯟꯗꯤ ꯌꯥꯝ ꯉꯟꯅ ꯊꯕꯛ ꯐꯥꯎꯕꯒꯁꯤꯁꯨ ꯇꯧꯅꯔꯦ ꯗꯅ ꯂꯥꯏꯕꯨ ꯄꯥ ꯇꯟꯗ꯭ꯔꯒꯗꯤ ꯅꯥꯍꯜꯂꯣꯏ ꯑꯩ ꯋꯥꯈꯟꯗꯀꯣ ꯅꯪ ꯈꯜꯂꯛꯄ ꯈꯜꯂꯛꯇꯕ꯭ꯔꯥ ꯑꯩ ꯋꯥꯈꯜꯗꯅꯦ ꯃꯤꯁꯦ ꯊꯕꯛ ꯇꯧꯔꯒꯗꯤ ꯂꯩꯁꯥꯕꯤ ꯐꯥꯔꯦ ꯑꯍꯟ ꯑꯣꯏꯔꯦꯒ ꯈꯟꯕ ꯈꯜꯂꯛꯄ꯭ꯔꯥ ꯅꯪꯁꯣ ꯃꯥ ꯊꯕꯛ ꯇꯧꯔꯤꯁꯦ ꯃꯥꯗꯤ ꯂꯩꯁꯥꯕꯤ ꯐꯥꯕꯩ ꯑꯍꯟ ꯑꯣꯏꯔꯕꯩꯅꯤ ꯊꯕꯛ ꯈꯜꯂꯤꯁꯦꯒꯅ ꯈꯟꯕꯗꯣ ꯑꯗꯨꯃꯥꯏꯅ ꯇꯧꯋꯦ ꯍꯥꯏꯕ ꯄꯪꯉꯤꯉꯩ ꯃꯇꯝꯒꯤ ꯑꯣꯏ
ꯑꯗꯨꯃꯥꯏꯅ ꯈꯟꯕꯤ ꯈꯟꯕꯗ ꯑꯍꯟ ꯅꯠꯇ꯭ꯔꯗꯤ ꯊꯕꯛ ꯇꯧꯕꯁꯦ ꯍꯥꯏꯗꯤ ꯌꯥꯗꯦ ꯇꯨꯋꯦꯜꯐ ꯂꯣꯏꯔꯒ ꯊꯕꯛ ꯇꯧꯕ ꯌꯥꯗꯦꯒ ꯍꯥꯏꯕ ꯌꯥꯏꯕꯒ ꯍꯥꯏꯕꯁꯦ ꯈꯜꯂꯛ ꯇꯕꯗꯣ ꯋꯥꯈꯟꯗ ꯑꯗꯨꯝ ꯂꯥꯏꯛ ꯇꯝꯗꯧꯅꯤ ꯑꯗꯨꯒ ꯍꯥꯏꯗꯤ ꯑꯩ ꯋꯥꯈꯜꯗ ꯈꯜꯂꯛꯏꯅꯤꯀꯣ ꯇꯨꯌꯦꯜꯐ ꯂꯣꯏꯔꯒ ꯕꯤ ꯑꯦ ꯇꯝꯃꯒ ꯑꯦꯝ ꯑꯦ ꯇꯝꯃꯒ ꯑꯗꯨꯒ ꯊꯕꯛ ꯇꯧꯗꯣꯅꯤꯒ ꯍꯥꯏꯕꯒꯤ ꯋꯥꯈꯜꯁꯦ ꯈꯜꯂꯛꯏ ꯍꯥꯏꯕ ꯑꯗꯨꯃꯥꯏꯅ ꯑꯣꯏꯅ
ꯍꯣꯏ
ꯑꯗꯨꯒ ꯍꯥꯏꯕꯗꯤ ꯒꯥꯏꯠꯂꯥꯏꯟ ꯇꯧꯕꯤꯔꯉꯥꯏ ꯃꯤꯁꯨ ꯂꯩꯇꯕꯒꯤꯔ ꯈꯪꯗꯦ ꯑꯗꯨꯝ ꯃꯤ ꯃꯌꯥꯝꯅ ꯇꯧꯅꯔꯤꯁꯤꯗ ꯑꯗꯨꯝ ꯒ꯭ꯔꯣꯡ ꯒ꯭ꯔꯣꯡ ꯏꯜꯂꯒ ꯑꯗꯨꯝ ꯇꯧꯔꯛꯄꯗꯣ ꯑꯩꯈꯣꯏꯁꯨ ꯀꯩꯝꯇ ꯋꯥꯈꯜ ꯈꯟꯗꯕꯤꯗ ꯎꯝ ꯑꯗꯨꯃꯥꯏꯅ ꯇꯧꯔꯥꯛꯄꯗꯣ ꯑꯗꯣ ꯏꯁꯥꯅ ꯀꯣꯟꯅ ꯒ꯭ꯌꯥꯟ ꯇꯥꯔꯛꯄꯁꯤꯁꯨ ꯑ ꯂꯔꯅꯤꯡ ꯃꯈꯜ ꯑꯃꯅꯤ ꯁꯤꯁꯨ꯫
ꯇꯝꯕꯒꯤ ꯂꯣꯏꯕ ꯅꯥꯏꯗꯦꯗꯣ
ꯎꯝ
ꯏꯁꯥꯅ ꯈꯪꯉꯥꯛꯏ ꯈꯨꯗꯤꯡꯗꯨꯁꯨ ꯑꯗꯨꯝ ꯂꯔꯅꯤꯡꯒꯤ ꯄꯥꯔꯠꯇꯨ ꯃꯅꯨꯡ ꯆꯜꯂꯤꯕꯅꯤꯅꯦ
ꯎꯝ ꯑꯁ ꯑꯩꯈꯣꯏ ꯀꯥꯀꯥ ꯑꯃꯀꯣ ꯑꯩꯈꯣꯏ ꯃꯥꯒꯤ ꯃꯅꯥꯎ ꯅꯨꯄꯥꯁꯦ ꯃꯥꯁꯦ ꯀꯩꯅꯣꯅꯦꯕ ꯑꯣꯖꯥ ꯑꯣꯏꯌꯦꯕ ꯃꯥꯁꯦ
ꯗꯤ ꯌꯨꯒꯤ ꯑꯣꯖꯥꯅꯦꯕ ꯃꯥꯁꯦ ꯀꯦꯃꯦꯁꯇ꯭ꯔꯤ ꯗꯤꯄꯥꯔꯠꯃꯦꯟꯒꯤ꯫
ꯑꯥ
ꯑꯗꯣ ꯍꯥꯏꯕꯗꯤ ꯑꯩꯈꯣꯏꯒꯤ ꯋꯥꯈꯜꯗ ꯑꯦ ꯃꯥꯗꯤ ꯊꯕꯛ ꯇꯧꯔꯦ ꯇꯣꯂꯣꯞ ꯆꯥꯔꯦꯒ ꯍꯥꯏꯔꯒ ꯑꯗꯨꯝ ꯍꯥꯏꯗꯤ ꯀꯩꯁꯨ ꯌꯥꯝꯅ ꯂꯥꯏꯔꯤꯛ ꯀꯥꯁꯦ ꯄꯥꯔꯝꯃꯣꯏꯗꯕꯩ ꯋꯥꯈꯜ ꯑꯗꯨꯝ ꯈꯟꯖꯕꯗꯣ ꯑꯗꯨꯃꯥꯏꯅ ꯇꯧꯕ ꯑꯗꯣ ꯃꯥꯁꯦ ꯅꯣꯡꯉꯥꯟꯗꯒꯤ ꯅꯨꯃꯤꯠ ꯇꯥꯕꯧ ꯑꯗꯨꯝ ꯂꯦꯞꯇꯣꯞ ꯃꯃꯥꯡꯁꯤꯗ ꯑꯗꯨꯝ ꯂꯥꯏꯔꯤꯛꯁꯦ ꯄꯥꯔꯒꯀꯣ ꯑꯗꯨꯝ ꯇꯧꯋꯦꯕ ꯑꯗꯨ ꯑꯅꯧꯕ ꯄ꯭ꯔꯣꯖꯦꯛꯄꯨ ꯑꯣꯏꯔꯣ ꯀꯩꯕꯨꯨ ꯑꯣꯏꯔꯣ ꯑꯗꯨꯝ ꯇꯧꯕꯁꯦ ꯈꯪꯗꯦ ꯂꯥꯏꯔꯤꯛ ꯍꯩꯅꯕ ꯃꯤꯁꯦ ꯑꯗꯨꯝ ꯉꯥꯎꯋꯦ ꯍꯥꯏꯕꯁꯦ ꯆꯨꯝꯕꯗꯣ꯫ ꯑꯗꯣ ꯃꯣꯏꯁꯦ ꯑꯇꯣꯞꯄ ꯋꯥꯈꯜ ꯀꯩꯝ ꯆꯪꯗꯕꯤꯗꯣ ꯃꯣꯏ ꯀꯣꯛꯇ ꯂꯥꯏꯔꯤꯛꯀꯤ ꯑꯗꯨꯃꯥꯏꯅ ꯇꯧꯔ ꯂꯩ ꯍꯥꯏꯕ꯫
ꯑꯗꯨ ꯑꯗꯨ-ꯑꯗꯨꯃꯥꯏꯅ ꯇꯧꯕꯗꯨꯅꯕꯨ ꯃꯣꯏ ꯐꯥꯎꯕ ꯑꯗꯩ ꯊꯕꯛ ꯇꯧꯕ ꯉꯝꯃꯤꯅꯦ ꯃꯄꯥꯟ ꯊꯣꯛꯇꯕꯤ ꯂꯥꯏꯔꯤꯛ ꯗꯨꯝ ꯄꯥ ꯂꯩꯕꯒꯤ꯫
ꯎꯝ ꯑꯩꯅ ꯑꯁ ꯑꯩꯅ ꯈꯜꯂꯨꯏꯕ ꯀꯣ ꯑꯁ ꯑꯩꯗꯤ ꯊꯕꯛꯀ ꯊꯕꯛꯀ ꯇꯧꯔꯒ ꯑꯃꯨꯛ ꯂꯥꯏꯔꯤꯛꯀ ꯄꯥꯎ ꯍꯥꯏꯔꯗꯤ ꯇꯟꯅꯤ ꯈꯟꯕꯗꯣ ꯌꯥꯝ ꯄꯥꯅꯤꯡꯗꯕꯗꯣ꯫
ꯑꯗꯨꯒꯤ ꯍꯥꯏꯔꯗꯤ ꯑꯣꯖꯥꯁꯤꯗꯤ ꯑꯗꯨꯝ ꯂꯥꯏꯔꯤꯛ ꯄꯔꯥ ꯂꯩꯗꯣꯏꯅꯤꯀꯣ ꯑꯅꯧ ꯑꯅꯧ ꯂꯧꯕ ꯂꯥꯛꯏ ꯈꯨꯗꯤꯡꯒꯤ꯫
ꯃꯣꯏꯗꯤ ꯍꯧꯖꯤꯛ ꯍꯥꯏꯕꯗ ꯀꯩ ꯍꯥꯏꯅꯤ ꯑꯅꯧꯕ ꯇꯦꯛꯅꯣꯂꯣꯖꯤꯁꯨ ꯌꯥꯝꯅ ꯋꯥꯡꯉꯕꯅꯤꯅ ꯍꯧꯖꯤꯛꯀꯥꯟꯗꯤ ꯃꯈꯟ ꯃꯈꯟ ꯍꯥꯏꯗꯤ ꯈꯪꯗꯦ ꯑꯗꯨꯝ ꯂꯣꯏꯅꯔꯒ ꯂꯩꯕꯁꯦ ꯂꯥꯏꯔꯤꯛꯀ ꯃꯣꯏꯒ ꯂꯣꯏꯅꯔꯒ ꯂꯩꯕꯁꯦ ꯑꯗꯨꯃꯥꯏꯅ ꯑꯗꯨꯝ ꯇꯧꯋꯦ ꯍꯥꯏꯕ꯫
ꯍꯣꯏ ꯑꯗꯨ ꯆꯨꯝꯃꯕꯅꯦ ꯑꯩꯈꯣꯏ ꯑꯣꯖꯥ ꯑꯃꯅꯁꯨ ꯍꯥꯏꯌꯦ ꯑꯩꯈꯣꯏꯅ ꯑꯣꯖꯥꯁꯦ ꯑꯣꯏꯅꯤꯡꯗꯦꯌꯦ ꯑꯗꯨꯝ ꯂꯥꯏꯔꯤꯛ ꯀꯩꯅꯣꯝ ꯑꯅꯧ ꯑꯅꯧꯕ ꯊꯣꯛꯂꯛꯏꯒꯩ ꯑꯅꯧ ꯑꯅꯧꯕꯁꯦ ꯑꯗꯨꯝ ꯈꯪꯖꯤꯟꯗꯕ ꯌꯥꯗꯕꯅꯤꯅ ꯑꯗꯒꯤ ꯄꯥ ꯄꯨꯂꯤꯁꯀꯨꯝꯕ ꯑꯣꯏꯈꯤꯕꯅ ꯐꯩ ꯃꯣꯏꯗꯤ ꯃꯤ ꯐꯥꯔꯨꯆꯣ ꯍꯥꯏꯔ ꯃꯤ ꯐꯔꯥ ꯍꯜꯂꯛꯑ ꯂꯣꯏꯔꯦꯌꯦ꯫
ꯑꯗ ꯑꯩꯅ ꯈꯜꯂꯤ ꯑꯁ ꯇꯣꯂꯣꯞ ꯆꯥꯔꯒ ꯊꯕꯛ ꯇꯧꯕ ꯑꯗꯨꯝ ꯐꯥꯎ ꯍꯥꯏꯔꯗꯤ ꯍꯥꯏꯗꯤ ꯑꯩ ꯏꯁꯥꯁꯤ ꯑꯣꯏꯅ ꯍꯩꯅꯖꯗꯕ ꯍꯥꯏꯇꯥꯔꯦ
ꯄꯥꯝꯃꯤꯁꯤꯅ ꯑꯗꯨꯝ ꯊꯕꯛ ꯇꯧꯖꯔꯒꯁꯨ ꯌꯥꯝ ꯀꯟꯅ ꯋꯥꯗꯕꯤ
ꯍꯣꯏ ꯍꯣꯏ ꯍꯣꯏ ꯑꯗꯨ
ꯑꯗꯨꯝ ꯍꯥꯏꯗꯤ ꯏꯁꯥ ꯌꯥꯝꯅ ꯍꯦꯛꯇ ꯏꯁꯥꯗ ꯍꯦꯛꯇ ꯖꯣꯔꯣ ꯖꯣꯔꯣ ꯀꯩꯅꯣ ꯇꯧꯗ꯭ꯔꯒꯁꯨ ꯏꯁꯥꯗ ꯍꯥꯏꯗꯤ ꯏꯁꯥꯅ ꯄꯥꯝꯕ ꯈꯨꯗꯤꯡꯃꯛ ꯊꯨꯡꯕ ꯌꯥꯕꯒꯤ ꯏꯁꯇꯦꯁꯗꯨ ꯑꯣꯏꯅꯤꯡꯕꯩ ꯋꯥꯁꯨ ꯋꯥꯅꯤꯡ ꯇꯕꯤꯅꯦꯕ ꯑꯩꯈꯣꯏ ꯇꯩꯋꯤꯁꯤꯅ ꯑꯗꯨꯗꯤ ꯑꯣꯏꯔꯔꯣꯏꯗꯕ ꯋꯥꯅꯤꯗꯅ ꯍꯧꯖꯤꯛꯀꯤꯁꯦ ꯍꯥꯏꯗꯤ ꯖꯨꯛꯁꯤꯗꯗꯤ ꯇꯁꯦꯡꯅ ꯍꯥꯏꯔꯕꯗ
ꯑꯩ ꯄꯩꯁꯥ ꯌꯥꯝ ꯄꯥꯏꯗ꯭ꯔꯁꯨ ꯌꯥꯏ ꯑꯩꯅ ꯁꯦꯠꯄ ꯆꯥꯕ ꯑꯩꯅ ꯈꯨꯗꯤꯡꯃꯛ ꯄꯥꯝꯕꯗꯣ ꯊꯨꯡꯕꯗꯣ ꯄꯥꯝꯃꯦꯌꯦꯗꯣ
ꯑꯩꯈꯣꯏꯅ ꯑꯗꯨꯝ ꯄꯪꯉ ꯂꯩꯔꯗꯣꯏꯔꯥ ꯀꯩꯅꯣ ꯒ꯭ꯌꯥꯟ ꯑꯝ ꯇꯥꯗꯦ ꯇꯧꯔꯤꯁꯦ ꯖꯄꯥꯟꯗꯅ ꯀꯩꯅꯣ ꯆꯍꯤ ꯇꯔꯥꯒꯤ ꯑꯉꯥꯡꯁꯤꯡꯁꯦ ꯅꯣꯡꯃꯗ ꯃꯣꯕꯥꯏꯜ ꯊꯨꯝꯃꯨꯛ ꯊꯨꯝꯃꯨꯛ ꯁꯥꯏ ꯍꯥꯏ ꯑꯗꯨꯒ ꯑꯩꯈꯣꯏꯅ ꯁꯤꯋꯥꯏꯗ ꯄꯪꯉꯥ
ꯑꯑꯣꯏꯕ
ꯎ ꯀꯩꯗꯧꯉꯩ ꯖꯄꯥꯟ ꯊꯣꯛꯣꯛꯑꯝꯗ꯭ꯔꯤꯅꯣꯗ ꯑꯃꯨꯛ ꯍꯥꯏꯕꯗꯣ ꯂꯩꯇ꯭ꯔꯣ ꯅꯣꯛꯐꯗꯦꯗꯒ
ꯆꯨꯝꯗꯣꯏꯅꯦ ꯖꯄꯥꯟ ꯄꯣꯛꯑꯝꯃꯗꯤ ꯑꯩꯈꯣꯏꯁꯨ ꯍꯩꯗꯣꯏꯅꯦ
ꯑꯗꯨꯅꯦ ꯃꯄꯥꯥꯟꯅꯤ ꯂꯥꯏꯔꯕ ꯑꯣꯏꯔꯝꯃꯦꯅ ꯍꯦꯟꯅ ꯐꯩꯒ ꯍꯥꯏꯕꯗꯣ
ꯑ
ꯈꯪꯒꯦꯗ ꯇꯧꯔꯤꯁꯦ ꯌꯥꯝ ꯅꯣꯛꯅꯤꯡꯉꯦ ꯄꯨꯟꯁꯤꯁꯦ
ꯈꯜꯂꯨꯔꯗꯤ ꯌꯥꯝ ꯅꯨꯡꯁꯤꯗ꯭ꯔꯥ ꯑꯃꯨꯛꯁꯨ ꯃꯊꯪ ꯃ ꯄꯣꯛꯀꯥꯏꯗꯁꯨ ꯒ꯭ꯌꯥꯟ ꯃꯦꯟ ꯇꯥꯕ ꯕꯣꯇꯦ ꯀꯩ ꯑꯣꯏꯅ ꯄꯣꯛꯇꯣꯏꯅꯣꯗ ꯎꯝ
ꯂꯩ ꯂꯩꯇꯦꯁꯨ ꯈꯪꯗꯦ
ꯎꯝ ꯑꯗꯨꯒ ꯑꯩꯅ ꯌꯥꯝꯅ ꯉꯛ ꯄꯝꯅꯅꯦ ꯍꯥꯏꯗꯤ ꯃꯇꯝꯒꯤ ꯆꯠꯅꯕꯤ ꯐꯦꯁꯟ ꯍꯥꯏꯁꯦ
ꯎꯝ
ꯑꯦꯗ꯭ꯔꯦꯁꯇꯕꯨ ꯑꯣꯏꯔꯣ ꯊꯥꯏꯅꯒꯤ ꯆꯠꯅꯕꯤꯗꯣ ꯑꯩꯅ ꯍꯧꯖꯤꯛ ꯐꯖꯩ ꯍꯥꯏꯕ ꯀꯥꯟꯗ ꯑꯣꯠ ꯇꯥꯕꯒꯤ ꯋꯥꯈꯜ ꯑꯃ ꯈꯟꯖ ꯇ꯭ꯔꯥ ꯑꯩꯅ ꯇꯧꯔꯤꯁꯦ ꯀꯩꯅꯣꯗ ꯁꯨꯃꯥꯏꯅꯒ ꯍꯥꯏꯗꯤ ꯀꯩꯅꯣ ꯇꯧꯕꯗꯣ ꯈꯪꯗꯦ ꯌꯥꯝ ꯍꯣꯡꯉꯦ ꯍꯥꯏꯇꯥꯔꯦ
ꯎꯝ
ꯅꯣꯛꯁꯨ ꯅꯣꯛꯅꯤꯡꯕꯗꯣ ꯑꯃꯔꯣꯝꯗ ꯁꯨꯝ ꯈꯟꯖꯤꯜꯂꯒꯁꯨ ꯅꯨꯡꯁꯤꯕꯗꯣ ꯊꯥꯏꯅꯗꯤ ꯄꯣꯠꯀ ꯄꯣꯠꯀ ꯑꯣꯟꯅꯩꯒ ꯍꯥꯏꯗ꯭ꯔꯣ
ꯑꯥꯎ
ꯄꯣꯠꯀ ꯑꯩꯒꯤꯁꯤ ꯑꯩꯒꯤ ꯐꯧꯁꯤ ꯂꯩ ꯅꯪꯒꯤ ꯑꯦꯟꯁꯥꯡꯗꯨꯒ ꯑꯣꯟꯅꯁꯤꯒ ꯍꯥꯏꯔꯒ ꯍꯣꯠꯅꯩꯒ ꯍꯥꯏꯕꯅꯦꯕ ꯊꯥꯏꯅꯩꯗꯤ ꯀꯔꯤ ꯁꯤꯁꯇꯦꯝ ꯍꯥꯏꯈ꯭ꯔꯦ ꯑꯗꯨꯏꯗꯣ ꯁꯤꯁꯇꯦꯝ ꯑꯃ ꯍꯥꯏꯗ꯭ꯔꯣ ꯃꯃꯤꯡ ꯀꯩꯅꯣꯝ ꯍꯥꯏꯔ ꯍꯣꯏ ꯎꯝ ꯍꯝ
ꯀꯩꯅꯣ ꯑꯩꯈꯣꯏ ꯁꯤꯗ ꯑ ꯑꯣꯖꯥ ꯑꯃꯅ ꯍꯥꯏ ꯑꯗꯨꯒꯤ ꯃꯇꯥꯡꯗ ꯊꯥꯏꯅ ꯑꯗꯨꯃꯥꯏꯅ ꯑꯣꯟꯅꯈꯤꯕꯒꯤ ꯂꯧꯕꯨꯛꯀ ꯉꯥꯀꯔꯥꯒ ꯑꯣꯟꯅꯩꯌꯦꯅ ꯉꯥꯀꯔꯥ ꯂꯧꯕꯨꯛ ꯍꯥꯏꯌꯦꯗꯣ
ꯑꯣ
ꯑꯗꯨꯃꯥꯏꯅ ꯄꯣꯠꯀ ꯄꯣꯠꯀ ꯑꯣꯟꯅꯔꯤꯉꯩꯒꯤꯗꯣ
ꯎꯝ ꯑꯗꯨꯅꯤ ꯑꯗꯨꯒ ꯈꯪꯗꯦ ꯍꯧꯖꯤꯛꯁꯤꯅ ꯀꯔꯤ ꯀꯃꯥꯏꯅ ꯇꯧꯕꯅꯣ ꯒ꯭ꯌꯥꯟ ꯇꯥꯗꯦ
ꯑꯗꯨꯅꯦ ꯑꯩꯗꯤ ꯈꯪꯗꯦꯗ ꯀꯝꯄꯤꯇꯤꯇꯤꯞꯁꯨ ꯌꯥꯝ ꯍꯦꯜꯂꯛꯑꯗꯔ ꯅꯠꯇ꯭ꯔ ꯂꯥꯏꯔꯤꯛ ꯌꯥꯝ ꯍꯩꯕ ꯅꯠꯇ꯭ꯔꯒꯗꯤ ꯋꯥꯔꯅꯤ
ꯎꯝ
ꯑꯗꯨꯒ ꯑꯃꯨꯛꯁꯨ ꯑꯃꯨꯛ ꯊꯕꯛꯁꯨ ꯃꯆꯥ ꯃꯁꯨꯁꯨ ꯇꯧꯅꯤꯡꯗꯕꯤꯗꯣ ꯋꯥꯕꯅ
ꯎꯝ ꯍꯣꯏ
ꯑꯗꯨꯗꯒꯤ ꯍꯩꯔꯤꯕ ꯂꯥꯏꯔꯤꯛꯁꯤꯒ ꯈꯪꯗꯦ ꯑꯩꯗꯤ ꯑꯩꯗꯤ ꯑꯩꯗꯤ ꯂꯥꯏꯔꯤꯛ ꯌꯥꯝ ꯍꯩ ꯍꯥꯏꯒꯗꯝꯅꯤ
ꯍꯥꯝ ꯑꯩꯗꯤ ꯂꯥꯏꯔꯤꯛ ꯌꯥꯝ ꯍꯩꯗꯣ
ꯎꯝ
ꯑꯁ ꯑꯗꯨꯒ ꯈꯪꯗꯦ ꯑꯩꯈꯣꯏꯁꯤꯅ ꯀꯩ ꯍꯥꯏꯅꯤ ꯑꯗꯨꯝ ꯍꯥꯏꯗꯤ ꯋꯥꯈꯜꯁꯦ ꯌꯥꯝꯅ ꯀꯩ ꯍꯥꯏꯅꯤ ꯆꯥꯎꯊꯣꯛꯄꯁꯤꯁꯨ ꯉꯝꯖꯗꯕꯗꯣ ꯂꯩꯔꯨꯔꯤꯕ ꯑꯩꯒꯤ ꯑꯦꯟꯚꯥꯏꯔꯣꯟꯃꯦꯟꯗꯨꯒꯤ ꯃꯇꯨꯡ ꯏꯟꯅ ꯎꯝ ꯑꯁ ꯅꯪꯗꯤ ꯕꯣꯜ ꯌꯦꯡꯗ꯭ꯔꯣ
ꯑꯩ ꯕꯣꯜ ꯌꯦꯡꯗꯦꯗ
ꯎꯝ ꯑꯗꯣ ꯑꯩꯒꯤ ꯐꯣꯟ ꯆꯥꯔꯖꯁꯦ ꯑꯩ ꯌꯥꯎꯗ꯭ꯔꯦꯕꯀꯣ